ꯑꯥ ꯍꯜꯂꯣ ꯇꯔꯕ ꯑꯥ ꯇꯥꯔꯦ ꯇꯥꯔꯦ ꯇꯥꯕ꯭ꯔꯣ
ꯇꯥꯔꯦ ꯇꯥꯔꯦ ꯍꯧꯖꯤꯛꯀꯥꯟꯖꯦ ꯅꯦꯠꯋꯥꯛ ꯌꯥꯝ ꯅꯨꯡꯉꯥꯏꯇꯦꯅꯦ ꯇꯧꯔꯤꯖꯦ ꯑꯗꯨꯅ ꯋꯥꯔꯤ ꯁꯥꯕꯝꯒ ꯈꯪꯗ꯭ꯔꯦ
ꯅꯨꯡꯉꯥꯏꯇꯦ ꯅꯨꯡꯉꯥꯏꯇꯦ ꯑꯩ ꯉꯁꯥꯏꯗꯒꯤ ꯅ ꯐꯅꯤꯌꯥꯝ ꯀꯨꯏꯅ ꯆꯪꯒ꯭ꯔꯦ ꯑꯃꯨꯛ ꯇꯧꯔꯦ ꯑꯃꯨꯛ ꯌꯥꯒꯤꯗ꯭ꯔꯦ ꯅꯪꯅ ꯉꯥꯡꯕꯗꯤ ꯑꯩꯖꯨ ꯇꯥꯕ ꯑꯗꯨꯒ ꯑꯩꯅ ꯉꯥꯡꯕꯗꯅ ꯅꯪꯅ ꯇꯥꯗ꯭ꯔꯕ
ꯇꯥꯗꯤꯌꯦ ꯑꯩ ꯅꯪꯅ ꯉꯥꯡꯕꯗꯣ ꯑꯃꯕꯨꯛ ꯍꯦꯛ ꯇꯥꯗꯦ ꯑꯩꯅ ꯉꯁꯥꯏꯗꯩ ꯍꯥꯏꯔꯝꯃꯤꯅꯦ ꯁ꯭ꯋꯥꯏꯗꯖꯨ ꯑꯩꯅ ꯉꯥꯡꯉꯤꯖꯦ ꯇꯥꯔꯝꯗꯣꯏ ꯄꯣꯠꯅꯤ ꯌꯥꯛ ꯌꯥꯛ ꯂꯥꯎꯒꯩꯅ ꯍꯟꯗꯛꯁꯦ ꯅꯦꯠꯋꯥꯛ ꯅꯨꯡꯉꯥꯏꯇꯦ ꯅꯣꯡꯆꯤꯡ ꯆꯨꯕ ꯃꯇꯝꯁꯨ ꯅꯠꯇꯦ ꯀꯩ ꯍꯥꯏꯒꯦ ꯅꯪ ꯐꯣꯟ ꯇꯧꯔꯛꯄꯥꯕꯣ
ꯑꯣ ꯑꯩ ꯀꯩꯅꯣꯝꯇ ꯍꯪꯒꯦꯇꯣꯏꯅꯤꯅꯦ ꯅꯣꯏꯗꯣ ꯍꯟꯗꯛ ꯂꯝ ꯀꯣꯏꯕ ꯆꯠꯅꯤꯅ ꯍꯥꯏꯒꯨꯝ ꯇꯧꯋꯦ ꯑꯗꯣ ꯀꯃꯥꯏꯅ ꯇꯧꯕꯅꯣ ꯀꯔꯥꯏꯗꯅꯣ ꯆꯠꯇꯣꯏꯕꯣ ꯃꯅꯤꯄꯨꯔ ꯃꯅꯨꯡꯗꯔ ꯅꯠꯇ꯭ꯔꯒꯅ ꯃꯄꯥꯟ ꯂꯥꯝꯗ ꯆꯠꯇꯣꯔꯤꯕ꯭ꯔꯣ
ꯍꯟꯗꯛꯁꯦ ꯃꯅꯤꯄꯨꯔ ꯃꯅꯨꯡꯗꯗꯤꯅꯦ ꯆꯠꯂꯔꯣꯏ ꯑꯈꯣꯏꯖꯦ ꯃꯅꯤꯄꯨꯔ ꯃꯅꯨꯡ ꯑꯗꯤ ꯅꯣꯏꯁꯨ ꯈꯪꯉꯤꯗꯨꯅꯤ ꯍꯧꯖꯤꯛꯇꯤꯅꯦ ꯏꯔꯥꯡ ꯐꯔꯥꯡ ꯂꯩꯕꯗꯒꯤꯅꯦ ꯀꯗꯥꯏꯗꯅꯣ ꯑꯈꯣꯏ ꯆꯠꯂꯨꯗꯣꯏꯕꯣ ꯂꯣꯛ ꯇꯥꯛꯇ ꯆꯠꯂꯨꯗꯧ ꯃꯉꯥꯏꯔꯦ ꯀꯔꯤꯝꯇ ꯆꯠꯄ ꯌꯥꯒꯤꯗ꯭ꯔꯦ ꯑꯗꯨꯗꯨꯅꯅꯦ ꯀꯩꯅꯣꯒꯤꯅꯦ ꯃꯄꯥꯟꯗ ꯎꯝꯍꯝ ꯃꯩꯇꯩꯁꯤꯡꯅ ꯇꯥꯕ ꯑꯇꯣꯞꯄꯥ ꯂꯝ ꯂꯩꯔꯤꯁꯤꯡꯁꯦ ꯈꯨꯟꯒꯨꯝꯕ ꯂꯩꯕꯁꯤꯡꯁꯦ ꯀꯣꯏꯔꯨꯁꯤꯔꯅ ꯈꯟꯅꯔꯤꯅꯤꯅꯦ ꯈꯣꯏꯒꯤꯅꯦ ꯃꯔꯨꯞ ꯑꯃ ꯂꯩꯌꯦ ꯂꯝꯀꯣꯏ ꯃꯔꯨꯞ ꯑꯅꯅꯦ ꯑꯗꯨꯗꯣ ꯏꯀꯥꯏꯒꯤ ꯑꯣꯏꯅ ꯇꯧꯒꯗꯕꯅꯤ ꯊꯥꯏꯅꯗꯤ ꯕꯤꯅꯕꯣꯟ ꯀꯩꯀꯥ ꯄꯨꯡꯆꯠ ꯆꯠꯅꯔꯝꯃꯤ ꯍꯧꯖꯤꯛ ꯃꯇꯝꯗꯗꯤ ꯑꯗꯨꯁꯨ ꯆꯠꯅꯗ꯭ꯔꯦꯗꯣ ꯑꯗꯨꯅꯅꯦ ꯑꯥ ꯃꯩꯇꯩꯁꯤꯡꯅ ꯇꯥꯕ ꯂꯝꯗꯣ ꯑꯣꯏꯅ ꯆꯠꯁꯤꯔꯥꯅ ꯈꯟꯅꯔꯤꯌꯦ
ꯐꯩꯌꯦ ꯐꯩꯌꯦ ꯑꯗꯨꯅꯦ ꯑꯩꯖꯨ ꯕꯤꯅꯕꯣꯟ ꯆꯠꯄꯗꯨ ꯅꯍꯥꯋꯥꯏ ꯑꯈꯣꯏꯅ ꯑꯉꯥꯡ ꯑꯣꯏꯔꯤꯀꯥꯟꯗ ꯑꯈꯣꯏ ꯏꯄꯨ ꯏꯕꯣꯛ ꯍꯣꯏ ꯌꯥꯝ ꯆꯠꯅꯔꯝꯃꯤꯅꯦ ꯃꯣꯏꯖꯨ ꯑꯗꯨꯀꯥꯟꯗ ꯈꯪꯍꯧꯋꯦ ꯑꯈꯣꯏ ꯌꯥꯝ ꯆꯥꯔꯛꯏꯗꯅ ꯕꯤꯅꯕꯣꯟꯗꯒꯤ ꯂꯩꯔꯛꯄ ꯃꯔꯨ ꯀꯥꯏꯅ ꯑꯉꯧꯕ ꯑꯃ ꯂꯩꯗꯥꯏꯅꯦ
ꯍꯣꯏ ꯍꯣꯏ ꯍꯣꯏ ꯆꯥꯔꯦ ꯆꯥꯔꯦ ꯈꯪꯉꯦ ꯈꯪꯉꯦ ꯑꯈꯣꯏ ꯕꯤꯅꯥꯕꯣꯟ ꯆꯠꯈꯦ ꯍꯥꯏꯔꯗꯤ ꯂꯣꯏꯔꯦ ꯀꯩꯅꯣ ꯈꯣꯏ ꯏꯕꯣꯛꯍꯣꯏ ꯀꯩꯍꯣꯏ ꯉꯥꯏꯕꯗ ꯈꯣꯏ ꯑꯋꯥꯕ ꯑꯃꯅꯤ ꯕꯤꯅꯥꯕꯣꯟꯖꯦ ꯑꯥꯒꯤ ꯇꯥꯏꯞꯇꯅꯤ ꯈꯣꯏꯅ ꯈꯟꯂꯝꯃꯤꯖꯦ ꯃꯇꯝꯗꯨꯗꯗꯤ
ꯃꯥꯅꯦ ꯃꯥꯅꯦ ꯑꯗꯣ ꯑꯩꯅ ꯑꯩꯅ ꯈꯜꯂꯤꯖꯦ ꯅꯣꯏꯒꯤꯖꯦ ꯅꯣꯏ ꯃꯔꯨꯞꯇꯣ ꯅꯠꯇ꯭ꯔꯗꯤ ꯃꯤ ꯑꯇꯣꯞꯄ ꯄ ꯌꯥꯎꯕ ꯌꯥꯗ꯭ꯔꯤꯕꯔꯥ ꯑꯩꯖꯨ ꯂꯝ ꯀꯣꯏꯕꯖꯦ ꯆꯠꯅꯤꯡꯉꯤꯕꯅꯤꯅꯦ
ꯑꯦ ꯀꯩꯒꯤ ꯌꯥꯗꯅꯤꯒꯦ ꯃꯔꯨꯞ ꯇꯧꯕ ꯃꯤꯅ ꯄꯩꯁꯥꯗꯣ ꯃꯔꯨꯞꯇꯒꯤ ꯍꯥꯞꯄꯅꯤꯅ ꯁꯤꯌꯔꯗꯣ ꯌꯥꯝꯅ ꯄꯨꯊꯣꯛꯇ꯭ꯔꯦ꯫ ꯑꯩꯈꯣꯏꯅ ꯃꯔꯨꯞꯅ ꯐꯨꯗꯣꯛꯑꯕꯅꯤꯅ, ꯑꯩꯈꯣꯏꯒꯤ ꯑꯥ ꯇꯣꯉꯥꯟꯅ ꯑꯦꯛꯁꯇ꯭ꯔꯥ ꯇꯧꯅꯤꯡꯕ ꯈꯣꯠꯄ, ꯂꯩꯅꯤꯡꯕ ꯈꯣꯠꯄ ꯆꯥꯅꯤꯡꯕ ꯑꯗꯨ ꯃꯉꯥꯏꯔꯦ ꯑꯗꯨꯒꯤ ꯄꯨꯊꯣꯛꯀꯗꯧꯕꯒꯤ꯫ ꯄꯩꯁꯥ ꯌꯥꯝꯅ ꯆꯪꯗꯦ ꯍꯥꯏꯕꯩ ꯋꯥꯅꯤ꯫ ꯑꯩꯈꯣꯏ ꯂꯩꯀꯥꯏꯗꯁꯨ ꯃꯔꯨꯞ ꯌꯥꯎꯗꯕ ꯈꯣꯠꯇꯕ ꯂꯩꯁꯤꯡꯗꯣ ꯂꯣꯏ ꯌꯥꯎꯗꯣꯏꯅꯦ꯫ ꯃꯤ ꯑꯗꯨꯒꯨꯝꯕ ꯂꯝ ꯑꯁꯤꯗꯕꯨ ꯏꯊꯟꯇ ꯆꯠꯄꯁꯨ ꯍꯦꯛ ꯅꯨꯡꯉꯥꯏꯕ ꯃꯐꯝ ꯅꯠꯇꯦꯗꯣ꯫ ꯃꯌꯥꯝ ꯆꯠꯂꯤꯀꯥꯟꯗ ꯆꯠꯂ ꯂꯣꯏꯔꯦ ꯀꯩꯅꯣ ꯅꯪ ꯆꯠꯅꯤꯡꯉꯗꯤ꯫
ꯑꯗꯨꯅꯦ ꯑꯗꯨꯅꯦ ꯃꯃꯥꯡꯗꯅꯅꯦ ꯑꯩꯈꯣꯏ ꯂꯩꯀꯥꯏꯒꯤ, ꯑꯥ ꯑꯩꯈꯣꯏ ꯏꯆꯦꯍꯣꯏ ꯏꯗꯣ ꯏꯅꯝꯍꯣꯏ ꯃꯣꯏ ꯆꯠꯅꯕꯣꯏ ꯆꯠꯅꯩꯌꯦꯕ꯫ ꯑꯗꯨꯗ ꯑꯩꯁꯨ ꯌꯥꯎꯁꯤꯔꯅ ꯍꯥꯏꯅꯔꯒ ꯌꯥꯎꯔꯝꯗꯥꯏꯗꯨꯗꯅꯦ, ꯏꯀꯨꯕꯣꯛꯇꯨ ꯍꯦꯛ ꯀꯟꯅ ꯅꯥꯁꯜꯂꯛꯄ꯫
ꯑꯣ
ꯑꯗꯨꯗ ꯆꯠꯄꯁꯦ ꯌꯥꯍꯧꯗ꯭ꯔꯦ ꯑꯗꯨꯅꯦ ꯏꯀꯣꯕꯣꯛꯇꯣ ꯃꯃꯥꯡ ꯂꯩꯈꯤꯗ꯭ꯔꯦꯗꯅ꯫ ꯑꯗꯣ ꯑꯍꯜ ꯑꯣꯏꯔꯛꯄꯅꯤꯅ ꯑꯗꯨꯝ ꯂꯩꯈꯤꯗꯕꯅꯦ꯫ ꯀꯌꯥꯝ ꯀꯨꯏꯅ ꯅꯨꯡꯉꯥꯏꯇꯕꯤ ꯂꯩꯔꯨꯅꯤꯒꯦ꯫ ꯑꯈꯣꯏꯁꯨ ꯅꯨꯡꯉꯥꯏꯇ꯭ꯔꯤꯅꯤ ꯅꯨꯡꯉꯥꯏꯇꯦꯅ ꯁꯨꯝ ꯋꯥꯈꯜ ꯁꯣꯜꯂ ꯂꯩꯗꯣꯏ ꯁꯔꯨꯛ ꯑꯩꯁꯨ ꯀꯣꯏꯕꯗꯣ ꯆꯠ ꯊꯣꯛꯎꯁꯣꯅ ꯅꯅꯥꯎꯄꯥꯅ ꯍꯥꯏꯔꯛꯄ꯫
ꯐꯩꯌꯦ ꯐꯩꯌꯦ ꯈꯔꯁꯨ ꯆꯠꯊꯣꯛꯇꯅꯕꯨ ꯀꯩꯅꯣ꯫ ꯑꯍꯜ ꯑꯣꯏꯔꯛꯑꯒꯅꯦ ꯅꯣꯡꯃꯗꯤ ꯃꯣꯏꯅ ꯁꯤꯔꯤ ꯑꯗꯨꯃꯥꯏꯅꯅꯦ ꯑꯩꯈꯣꯏꯁꯨ ꯂꯣꯏ ꯁꯤꯈꯤꯗꯣꯏꯅꯤ ꯉꯥꯏꯗꯅ ꯂꯩꯔꯕꯅꯤ꯫ ꯈꯔꯁꯨ ꯆꯠꯇꯅꯕꯨ ꯀꯩꯅꯣ ꯑꯥ ꯂꯥꯏ ꯂꯩꯕꯥꯛꯇꯤ ꯍꯜꯂꯛꯑꯒ ꯆꯠ ꯌꯥꯄꯣꯠꯇꯦ꯫
ꯑꯗꯨꯅꯤ꯫ ꯑꯗꯒꯤ ꯂꯝ ꯀꯣꯏꯊꯣꯛꯑꯒꯗꯤ ꯋꯥꯈꯜꯁꯦ ꯈꯔꯛꯇꯪꯗꯁꯨ ꯄꯣꯊꯥꯏꯗꯅ꯫ ꯑꯩꯅ ꯆꯠꯅꯤꯡꯉꯤꯁꯦ ꯈꯪꯗꯦꯗ ꯌꯥꯝ ꯆꯠꯅꯤꯡꯉꯤ ꯀꯣꯏꯕꯁꯤꯕꯨ ꯅꯨꯡꯉꯥꯏꯔꯤ ꯄꯣꯠꯅꯤꯗꯅ꯫
ꯃꯥꯅꯤ ꯃꯥꯅꯤ ꯑꯗꯒꯤ ꯂꯝꯕꯥ ꯄꯥꯕ ꯍꯥꯏꯕ ꯑꯃꯁꯨ ꯂꯩꯗꯣ ꯆꯠꯂꯤꯅꯦꯗꯅꯁꯨ ꯂꯝꯕꯥ ꯆꯥꯅꯗꯕ ꯀꯣꯛ ꯆꯥꯅꯗꯕꯒ ꯆꯠꯃꯤꯟꯅꯔꯗꯤꯅꯦ ꯂꯝ ꯀꯣꯏꯕꯒꯁꯦ ꯅꯨꯡꯉꯥꯏꯕ ꯍꯥꯏꯔꯨꯅꯨ꯫ ꯀꯣ ꯍꯧ ꯊꯥꯗꯅ ꯆꯦꯟꯅꯤꯡꯕꯖꯥꯅꯤ ꯑꯗꯣ ꯃꯌꯥꯝ ꯍꯧ ꯍꯧ ꯆꯠꯂꯤꯀꯥꯟꯗꯅꯦ ꯂꯩꯀꯥꯏꯒꯤ ꯃꯌꯥꯝ ꯅꯨꯄꯤ ꯑꯉꯥꯡ ꯄꯨꯠꯟꯅ ꯆꯠꯄꯅꯤꯅꯅꯦ, ꯁꯤꯗꯗꯤ ꯑꯥꯗꯅꯦ ꯑꯩꯈꯣꯏ ꯊꯨꯡꯐꯝ ꯈꯣꯠꯐꯝꯗꯣ ꯑꯥꯒꯤ ꯃꯤꯒ ꯄꯥꯎ ꯐꯥꯎꯅꯔꯒꯅꯦ ꯐꯖꯅ ꯁꯦꯝꯃꯝꯗꯣꯏꯅꯦꯕ꯫ ꯑꯗꯨꯗꯨꯅꯅꯦ ꯌꯥꯝ ꯅꯨꯡꯉꯥꯏꯗꯣꯏꯖꯥꯅꯦ ꯑꯥꯗ ꯂꯩꯕ ꯂꯥꯏꯐꯝ ꯅꯨꯡꯐꯝ ꯀꯩꯀꯥꯒꯁꯦ ꯆꯪꯉ ꯆꯪꯉꯒ ꯌꯦꯡꯉꯛꯀꯗꯣꯏꯅꯦ ꯑꯩꯈꯣꯏꯅ ꯍꯦꯛ ꯄꯥꯝꯖꯕ ꯑꯗꯨ ꯊꯣꯛꯑꯕꯅꯤ ꯑꯩꯈꯣꯏꯅꯕꯨ ꯍꯧꯖꯤꯛ ꯑꯥ ꯃꯣꯏꯒꯤ ꯁꯃꯨꯗ꯭ꯔ ꯃꯄꯥꯡꯒꯗꯣ ꯆꯠꯂꯨꯗ꯭ꯔꯥ ꯑꯗꯣ ꯆꯥꯟꯅꯕ ꯍꯥꯏꯕ ꯑꯃ ꯂꯩꯗꯣ꯫
ꯃꯥꯅꯤ ꯃꯥꯅꯦ ꯑꯈꯣꯏꯒꯤ, ꯑ ꯏꯆꯤꯟ ꯏꯅꯥꯎ ꯑꯣꯏꯔꯤꯕ ꯑ ꯈꯣꯏ ꯏ ꯃꯔꯤꯗꯣ ꯃꯣꯏꯁꯨ ꯂꯥꯞꯅ ꯇꯥꯞꯅ ꯂꯩꯔꯤꯗꯣ, ꯃꯣꯏꯒꯤ ꯌꯨꯝꯂꯩ ꯀꯩꯔꯩ ꯃꯣꯏꯅ ꯂꯩꯔꯤꯕ ꯃꯑꯣꯡ ꯃꯇꯧꯗꯨꯅ ꯀꯝꯗꯧꯔꯤꯕ ꯈꯦꯠꯅꯕꯗꯨꯁꯨ ꯈꯪꯅꯤꯡꯉꯤ꯫ ꯈꯪꯗꯦ ꯅꯍꯥꯟꯋꯥꯏ ꯂꯥꯏꯔꯤꯛꯇꯒꯥꯗꯤ ꯌꯥꯝꯅꯗꯤ ꯌꯥꯎꯒꯤꯈꯤꯕꯅꯤꯅꯦ꯫
ꯌꯥꯎꯏ ꯌꯥꯎꯏ ꯑꯗꯣ ꯍꯧꯖꯤꯛꯇꯕꯨꯅꯦ ꯐꯣꯟꯒꯤ ꯖꯨꯛ ꯀꯩꯀꯥ ꯑꯣꯏꯔꯕꯅꯤ ꯅꯣꯏ ꯈꯣꯏꯁꯨ ꯉꯥꯏꯔꯦ ꯍꯧꯖꯤꯛꯇ ꯋꯥꯔꯤ ꯁꯥꯅꯤꯡꯉꯛꯑꯦ ꯋꯥꯔꯤ ꯁꯥꯔꯤꯁꯤꯗꯤ ꯁꯨꯃꯥꯏꯅ ꯁꯥꯔꯕꯅꯤꯅꯅꯦ, ꯊꯣꯏꯅꯕꯨ ꯂꯥꯞꯅꯕꯨ ꯈꯜꯂꯛꯇ꯭ꯔꯦ꯫ ꯊꯥꯏꯅ ꯋꯥꯔꯤꯗ ꯀꯩꯗ ꯅꯣꯏꯁꯨ ꯇꯝꯃꯛꯑꯝꯒꯅꯤ ꯂꯥꯏꯔꯤꯛꯇ ꯇꯝꯃꯤ ꯀꯥꯟꯗꯗꯤꯅꯦ ꯑꯣꯟꯊꯣꯛꯅ ꯂꯥꯞꯅ ꯂꯨꯅ ꯈꯜꯂꯝꯈ꯭ꯔ ꯄꯣꯠꯅꯤꯀꯣ ꯑꯈꯣꯏꯅ ꯍꯧꯖꯤꯛꯇꯕꯨꯅꯤ ꯏꯅꯛ ꯅꯛꯅ ꯈꯜꯂꯕꯩ ꯋꯥꯅꯤ꯫
ꯆꯠꯂꯨꯁꯤ ꯆꯠꯂꯨꯁꯤ ꯃꯣꯏꯁꯨ ꯑꯩꯈꯣꯏ ꯁꯣꯝ ꯁꯤꯗꯅꯦ ꯂꯥꯛꯅꯤꯡꯉꯤ ꯄꯣꯠꯅꯤ ꯑꯩꯈꯣꯏꯅ ꯆꯠꯅꯤꯡꯉꯤ ꯁꯨꯃꯥꯏꯅ ꯃꯣꯏꯁꯨ ꯂꯥꯛ ꯉꯝꯗꯕ ꯃꯌꯥꯝ ꯌꯥꯎꯔꯝꯗꯣꯏꯅꯦ ꯑꯗꯨꯗ ꯑꯩꯈꯣꯏ ꯁꯣꯝꯒꯤ ꯆꯠꯅꯕꯤꯅ ꯀꯃꯥꯏꯅ ꯇꯧꯕ ꯈꯦꯠꯅꯔꯤꯁꯦ ꯀꯔꯤꯗꯅꯣ ꯍꯥꯏꯕꯗꯣ ꯑꯔꯥꯟꯕ ꯈꯣꯏ ꯁꯣꯝꯒ ꯃꯥꯟꯅꯗꯕ ꯑꯗꯩꯗꯤ ꯃꯣꯏꯒꯤꯗꯨꯅ ꯑꯐꯕ ꯑꯣꯏꯔꯝꯃꯗꯤ ꯑꯈꯣꯏꯁꯨ ꯁꯦꯝꯗꯣꯛꯄ ꯌꯥꯕꯒꯤ ꯇꯥꯟꯖꯥ ꯑꯃ ꯂꯧꯕ ꯌꯥꯏꯗꯅ
ꯍꯣꯏ ꯍꯣꯏ ꯁꯨꯃꯥꯏꯅ ꯆꯠꯂꯒꯅꯦ ꯈꯪꯅꯍꯧꯗꯅꯕꯨ ꯍꯦꯛꯇ ꯑꯃꯨꯛ ꯆꯠꯄꯗ ꯈꯪꯅꯕ ꯍꯥꯏꯗꯨꯗꯤ ꯀꯩꯁꯨ ꯑꯣꯏꯗ꯭ꯔꯕ ꯋꯥꯅꯤ ꯑꯁꯨꯛ ꯀꯩꯏꯕꯖꯦ ꯆꯠꯇꯗꯅꯖꯨ ꯂꯥꯛꯏꯁꯤꯅꯤ ꯑꯗꯨꯅꯅꯦ ꯍꯟꯗꯛ ꯃꯇꯥꯡꯁꯤꯗꯤ ꯑꯩꯁꯨꯅꯦ ꯂꯩꯕ ꯂꯩꯇꯕ ꯊꯕꯛ ꯆꯤꯟꯒꯦꯔ ꯆꯤꯜꯂꯣꯏꯔ ꯆꯣꯏꯗꯅꯗꯤ ꯆꯠꯂꯒꯦꯅ ꯈꯜ ꯂꯩꯔꯕꯅꯤ ꯅꯨꯏ ꯆꯨ ꯆꯠꯁꯦ ꯄꯨꯟꯅ ꯆꯠꯅꯦ ꯍꯥꯏꯔꯝꯃꯒꯅꯦ ꯆꯠꯇꯕꯖꯦ ꯅꯨꯡꯉꯥꯏꯇꯦꯕ ꯑꯈꯣꯏꯁꯨ
ꯆꯠꯇꯣꯏꯅꯦ ꯆꯠꯇꯣꯏꯅꯦ ꯑꯩ ꯄꯩꯁꯥꯒ ꯇꯨꯡꯁꯟꯕ ꯍꯧꯔꯕꯅꯤ ꯀꯨꯏꯔꯕꯅꯦ ꯑꯩꯅ ꯇꯨꯡꯁꯤꯜꯂꯛꯏꯁꯦ ꯎꯝ
ꯆꯠꯁꯤ ꯆꯠꯁꯤ ꯑꯗꯣ ꯀꯩꯅꯣꯁꯨ ꯇꯧꯔꯛꯑꯣ ꯅꯣꯏꯒꯤꯅꯦ ꯅꯅꯥꯎ ꯅꯨꯄꯤꯁꯤꯡ ꯏꯆꯦꯁꯤꯡ ꯂꯩꯕ ꯖꯤꯡꯗꯣ ꯃꯣꯏꯁꯨ ꯍꯪꯉꯣ ꯒꯥꯔꯤꯅꯦ ꯆꯟꯗ꯭ꯔꯖꯨ ꯑꯃꯃꯨꯛ ꯅꯦꯛꯂꯛ ꯂꯣꯏꯔꯦ ꯃꯌꯥꯝ ꯆꯠꯂꯤꯀꯥꯟꯗꯅꯦ ꯆꯠꯍꯧꯕ ꯍꯥꯏꯖꯤꯅ ꯐꯩꯗꯣ ꯅꯨꯄꯥꯅꯤ ꯅꯨꯄꯥ ꯍꯥꯏꯁꯤꯗꯤ ꯐꯨꯛ ꯍꯧꯒꯠꯂ ꯃꯃꯥꯟꯅꯕ ꯑꯃꯅꯤꯒꯁꯨ ꯆꯠꯄ ꯌꯥꯏꯗꯣ ꯑꯗꯣ ꯑꯗꯨꯃꯥꯏꯅꯖꯨ ꯑꯣꯏꯕ ꯅꯠꯇ꯭ꯔꯦ ꯑꯈꯣꯏꯗꯤ ꯑꯗꯨꯅꯅꯦ ꯃꯌꯥꯝ ꯄꯨꯂꯞ ꯄꯨꯕꯤꯅꯕ ꯈꯣꯠꯅꯕ ꯌꯥꯎꯔꯤꯀꯥꯟꯖꯤꯗꯅꯦ ꯆꯠꯄ ꯌꯥꯗꯨꯏ ꯆꯠꯍꯧꯕꯅ ꯈ꯭ꯋꯥꯏ ꯐꯗꯣꯏꯅꯤ ꯑꯗꯨꯅꯅꯦ ꯅꯪꯖꯨ ꯅꯣꯏꯒꯤ ꯑꯗꯨꯋꯥꯏ ꯌꯨꯝꯂꯣꯟ ꯀꯩꯔꯣꯟꯅꯕ ꯆꯠꯅꯤꯡꯕ ꯅꯆꯦ ꯅꯅꯥꯎ ꯂꯩꯔꯗꯤꯅꯦ ꯍꯪꯉꯛꯑꯣ
ꯍꯪꯉꯛꯀꯦ ꯍꯪꯉꯛꯀꯦ ꯍꯥꯏꯗꯤ ꯑꯈꯣꯏꯅ ꯑꯇꯣꯞꯄꯅ ꯂꯝ ꯀꯣꯏꯕ ꯆꯠꯄꯁꯤꯅ ꯀꯗꯥꯏꯗꯒꯤ ꯑꯈꯣꯏꯒꯤ ꯏ ꯃꯔꯤ ꯑꯣꯏꯕ ꯄꯣꯠꯁꯤꯗꯤ ꯁꯨꯡꯅꯤꯡ ꯅꯤꯡꯖꯪꯗ꯭ꯔꯦꯗꯣ ꯃꯤꯒꯤ ꯃꯤꯔꯝꯒꯤ ꯆꯠꯅꯕꯤ ꯑꯈꯣꯏꯒ ꯆꯠꯅꯕꯤ ꯃꯥꯟꯅꯗꯕꯁꯤꯡ ꯖꯤꯗꯁꯨ ꯆꯠꯅꯔꯦꯕ ꯑꯅꯝꯕꯅ ꯑꯈꯣꯏꯒꯤ ꯍꯧ ꯑꯩꯈꯣꯏꯒꯤ ꯃꯔꯤꯁꯦ ꯆꯠꯅꯗꯕꯅꯤꯅ ꯑꯈꯣꯏꯁꯨ ꯈꯪꯗꯣꯛꯅꯤꯡꯉꯤꯗꯅ
ꯑꯗꯨꯅꯦ ꯑꯗꯨꯅꯦ ꯍꯧꯖꯤꯛꯇꯤꯅꯦ ꯑꯦ ꯃꯇꯝꯗꯨꯁꯨꯅꯦ ꯈꯤꯇꯪꯕꯨꯗꯤ ꯁꯥꯕꯨꯗꯤ ꯁꯥꯔꯅꯤ ꯑꯗꯣ ꯁꯥꯔꯁꯨ ꯁꯥꯅ ꯑꯉꯥꯡ ꯅꯨꯕꯤꯒꯤꯅꯦ ꯁꯝꯃꯔ ꯚꯦꯀꯦꯁꯟ ꯀꯩꯀꯥ ꯊꯕꯛ ꯏꯟꯒꯥꯡ ꯇꯧꯅꯕꯁꯨ ꯃꯌꯥꯝ ꯌꯥꯎꯋꯤꯗꯣ ꯃꯈꯣꯏꯁꯤꯡꯁꯤꯁꯨ ꯂꯣꯏꯅ ꯁꯝꯃꯔ ꯕꯤꯛ ꯀꯦꯁꯟ ꯄꯤꯕꯅꯤꯅꯅꯦ ꯃꯇꯝꯖꯦ ꯁꯥꯔꯁꯨ ꯁꯥꯅꯅꯦ ꯁꯨꯠ ꯇꯤꯖꯦ ꯐꯪꯉꯤ ꯀꯥꯟꯖꯤꯗ ꯆꯞ ꯆꯥꯏ ꯀꯥꯟꯖꯤꯗ ꯆꯠꯂꯖꯦꯅ ꯍꯦꯛ ꯈꯟꯅꯔꯕꯅꯤ ꯇꯧꯅꯩꯖꯦ
ꯑꯉꯥꯡ ꯅꯨꯕꯤꯒ ꯑꯝꯇ ꯄꯨꯔꯛꯀꯗꯕ ꯅꯠꯇꯦꯗ ꯅꯣꯡ ꯐꯥꯗꯣꯛ ꯃꯇꯝ ꯈꯔ ꯀꯣꯏꯕ ꯆꯞꯄꯖꯤꯗꯤꯅꯦ ꯑꯩ ꯑꯩ ꯏꯊꯟꯗ ꯋꯥꯏ ꯁꯪꯅ ꯅꯨꯡꯉꯥꯏꯅ ꯑꯗꯨꯝ ꯆꯠꯊꯣꯛꯀꯦ
ꯑꯦ ꯄꯨꯔꯣꯏ ꯄꯨꯔꯣꯏ ꯑꯈꯣꯏꯁꯨ ꯑꯗꯣ ꯄꯨꯗꯦꯗꯅꯖꯨꯅꯦ ꯃꯣꯏ ꯁ꯭ꯀꯨꯜ ꯆꯠꯂꯗꯤꯅꯦ ꯑꯈꯣꯏ ꯊꯥꯗꯣꯛꯄ ꯌꯥꯄꯣꯠꯇꯦꯗꯣ ꯁ꯭ꯀꯨꯜ ꯆꯠꯀꯅꯤ ꯀꯣꯂꯦꯖ ꯆꯠ ꯀꯅꯤ ꯇꯧꯅꯕꯅꯤꯅꯅꯦ ꯑꯗꯣ ꯍꯧꯖꯤꯛꯇꯤꯅꯦ ꯆꯥꯎꯔꯦ ꯀꯣꯂꯦꯁ ꯀꯥꯔꯦ ꯍꯥꯏꯔꯁꯨꯅꯦ ꯑꯈꯣꯏ ꯌꯥꯎꯗ꯭ꯔꯗꯤ ꯌꯥꯗꯦ ꯊꯕꯛ ꯑꯝ ꯆꯠꯊꯣꯛꯄꯗ ꯑꯗꯨꯗꯨꯅ ꯍꯟꯗꯛ ꯇꯤ ꯃꯛ ꯁꯨꯇꯤ ꯂꯩꯔꯤꯀꯥꯟꯖꯤ ꯗꯅꯦ ꯃꯣꯏ ꯊꯣꯛꯄ ꯆꯥꯒꯦꯔꯥ ꯊꯛꯀꯦꯔꯥ ꯂꯩꯖꯍꯧꯔꯅꯤ ꯑꯩ ꯀꯣꯏꯔꯣꯗꯧꯅꯦ ꯑꯩꯉꯣꯟꯗ ꯋꯥ ꯍꯥꯏꯕꯤꯔꯅꯣꯅ ꯍꯥꯏꯔꯤꯅꯦ ꯑꯩꯅ ꯌꯨꯝꯗꯁꯨ
ꯎꯝ ꯑꯩꯁꯨ ꯍꯥꯏꯔꯅꯤ ꯑꯩꯁꯨꯅꯦ ꯄꯨꯔꯔꯣꯏ ꯃꯣꯏꯗꯤ ꯑꯃꯨꯛ ꯁ꯭ꯋꯥꯏꯒꯤ ꯍꯜꯂ ꯍꯌꯦꯡ ꯍꯜꯂꯛꯑꯒ ꯅꯠꯇ꯭ꯔꯒꯅ ꯑꯥꯗ ꯆꯠꯇ꯭ꯔꯤꯉꯩꯗ ꯃꯅꯤꯄꯨꯔꯗ ꯂꯩꯔꯤꯕ ꯈꯔ ꯃꯌꯥꯝꯅ ꯀꯣꯏꯕꯁꯤ ꯆꯠꯅꯩ ꯃꯐꯝꯖꯤꯡꯖꯤꯗ ꯄꯨꯊꯣꯛꯑꯒ ꯍꯦꯛ ꯀꯣꯏꯊꯣꯛꯍꯜꯂꯝꯃꯒ ꯋꯥꯈꯜꯗꯣ ꯅꯨꯡꯉꯥꯏꯍꯟꯕꯤꯔꯝꯃꯅꯤ ꯑꯗꯨꯅꯝ
ꯍꯣꯏ ꯍꯣꯏ ꯑꯗꯨꯕꯨꯗꯤꯅꯦ ꯅꯣꯏ ꯍꯧꯖꯤꯛꯀꯥꯟꯒꯤꯅꯦ ꯅꯣꯏꯒꯤ ꯂꯣꯛꯇꯥꯛꯇ ꯆꯠꯂꯒꯅꯦ ꯑꯍꯤꯡ ꯂꯦꯛꯄꯤ ꯂꯣꯛꯇꯥꯛꯇꯅꯦ ꯃꯌꯥꯏꯗ ꯆꯥꯛ ꯆꯥꯅꯕꯤꯒ ꯇꯧꯕꯗꯣ ꯌꯥꯝ ꯅꯨꯡꯉꯥꯏ ꯍꯥꯏꯅꯤꯌꯦ ꯅꯣꯏꯕꯨ ꯆꯠꯂꯨꯕꯒꯩꯅ ꯂꯩꯀꯥꯏꯒꯤ ꯃꯧꯁꯤꯡꯅ ꯇꯝꯕꯗ ꯑꯩꯗꯤ ꯆꯠꯅꯤꯡꯕꯅ ꯋꯥꯔꯤ ꯗꯨꯕꯨ ꯇꯥꯕꯗꯅꯦ
ꯅꯨꯡꯉꯥꯏꯔꯝꯒꯅꯤ ꯅꯨꯡꯉꯥꯏꯔꯝꯒꯅꯤ ꯑꯩ ꯗꯨꯝ ꯌꯥꯝ ꯆꯠꯅꯤꯡꯉꯤ
ꯑꯗꯨꯅꯦ ꯁꯣꯟꯗ ꯆꯠꯀꯗꯧꯕ ꯑꯃ ꯂꯩꯕꯖꯤꯒꯤꯅꯦ ꯇꯣꯛꯑꯕꯅꯦ ꯍꯌꯦꯡꯋꯥꯏꯁꯤꯅꯦ ꯁꯤꯒꯖꯦ ꯂꯣꯏꯔꯛꯑꯒꯅꯦ ꯀꯩꯅꯣꯒꯁꯦ ꯅꯣꯡ ꯁꯤꯡ ꯃꯇꯝꯒꯖꯦ ꯂꯣꯏꯔ ꯐꯔꯛꯑꯀꯥꯟꯗꯅꯦ ꯑꯈꯣꯏ ꯃꯌꯥꯝ ꯍꯦꯛ ꯆꯠꯂꯨꯖꯤꯍꯦ ꯅꯣꯡ ꯐꯥꯗꯣꯛ ꯑꯈꯣꯏꯖꯨ
ꯆꯠꯂꯨꯖꯤ ꯆꯠꯂꯨꯖꯤ ꯀꯗꯥꯏꯗꯒꯤ ꯇꯨꯝꯕꯒ ꯍꯧꯒꯠꯂꯛ ꯄ ꯀꯥꯟꯗ ꯏꯁꯤꯡꯒꯤ ꯏꯁꯤꯡ ꯉꯥꯛꯇ ꯐꯨꯝꯗꯤꯒꯗꯣ ꯎꯔꯒ ꯑꯈꯣꯏꯒꯤ ꯂꯣꯛꯇꯥꯛꯀꯤ ꯐꯖꯕꯗꯣ ꯈꯪꯗꯣꯏꯅꯦꯕ ꯑꯩꯈꯣꯏꯅ ꯉꯥꯏꯍꯥꯛ ꯀꯣꯏꯔꯨ ꯒꯗꯤ ꯆꯠꯄꯗꯨꯗꯤ ꯑꯗꯨꯒꯤ ꯐꯖꯕꯗꯣ ꯀꯩꯁꯨ ꯑꯈꯣꯏꯅ ꯂꯧꯁꯟꯕ ꯉꯝꯃꯛꯇꯧꯕ ꯅꯠꯇꯦ ꯉꯩꯍꯥꯛꯀꯤ ꯃꯤꯠꯀꯤ ꯎꯕꯗꯣ ꯈꯣꯠꯇꯅꯤꯗꯣ ꯈꯪꯗꯦꯗ ꯌꯥꯝ ꯌꯦꯡꯅꯤꯡꯉꯤꯅꯦ ꯂꯣꯛꯇꯥꯛꯀꯤꯗꯣ ꯌꯥꯝ ꯆꯠꯅꯤꯡꯉꯤ
ꯑꯁ ꯍꯧꯖꯤꯛꯀꯥꯟꯗꯤꯅꯦ ꯑꯗꯨ ꯉꯛꯇ ꯉꯥꯏꯔꯦ ꯅꯣꯏꯖꯨ ꯅꯆꯥꯅꯨ ꯄꯥ ꯅꯨꯄꯤ ꯂꯩꯔꯤꯖꯤꯡꯗꯣ ꯇꯧꯔꯝꯒꯅꯤꯀꯣ ꯑꯃꯒ ꯑꯃꯨꯛ ꯆꯠꯂꯤ ꯑꯃꯒ ꯑꯃꯨꯛ ꯆꯠꯂꯤ ꯃꯣꯏꯗꯨꯅꯦ ꯆꯠꯃꯟꯗꯅꯕꯨ ꯆꯠꯅꯤꯡꯉꯝꯃꯔꯣꯏ ꯑꯈꯣꯏꯅꯕꯨꯅꯦ ꯃꯣꯏꯅ ꯍꯜꯂꯛ ꯐꯣꯇꯣꯗꯣ ꯎꯠꯄꯗꯅꯦ ꯑꯈꯣꯏꯅꯃꯨꯛ ꯆꯠꯅꯤꯡꯉꯤꯕ ꯇꯧꯔꯤꯖꯦ
ꯆꯠꯁꯦꯃꯤ ꯆꯠꯁꯦꯃꯤ ꯌꯥꯝ ꯆꯠꯅꯤꯡꯉꯦ ꯃꯤ ꯑꯗꯨ ꯃꯐꯝꯗꯣ
ꯑꯅꯧꯕ ꯑꯃ ꯊꯣꯛꯄꯗꯅꯦ ꯃꯣꯏ ꯅꯍꯥꯖꯤꯡꯖꯤꯅꯅꯦ ꯍꯨꯨꯞ ꯍꯨꯞꯇꯨꯅ ꯆꯠꯄꯗꯅꯦ ꯑꯈꯣꯏꯒꯗꯤꯅꯦ ꯆꯪꯕꯝꯒ ꯂꯩꯄꯣꯠꯇꯦꯗꯨꯅꯦ ꯍꯧꯖꯤꯛꯀꯤꯗꯨꯖꯨꯅꯦ ꯃꯣꯏ ꯌꯥꯝ ꯆꯤꯜꯂꯦ ꯍꯥꯏꯔꯤꯌꯦ ꯂꯣꯛ ꯇꯥꯛ ꯒꯤꯗꯨꯖꯨꯅꯦ ꯅꯍꯥꯟꯒꯤ ꯑꯈꯣꯏꯅ ꯆꯨꯝꯅ ꯁꯨꯝ ꯌꯦꯡꯕꯗꯨꯒ ꯃꯥꯟꯅꯗꯦ ꯍꯥꯏꯌꯦ ꯅꯪꯅ ꯍꯥꯏꯒꯨꯝꯃꯗꯅ ꯇꯨꯝ ꯍꯧꯒꯠꯂꯛꯄꯗꯒꯅꯦ ꯏꯁꯤꯡ ꯃꯌꯥꯏꯗꯒ ꯂꯩꯔꯝꯕꯗꯣ ꯑꯣꯟꯊꯣꯛꯅ ꯅꯨꯡꯉꯥꯏꯒ꯭ꯔꯦꯅ ꯆꯠꯂꯨꯕꯖꯤꯡꯅ ꯇꯝꯃꯤꯅꯦ ꯅꯨꯡꯉꯥꯏꯇꯦ ꯍꯥꯏꯕ ꯑꯝꯇ ꯌꯥꯎꯗꯦ
ꯈꯪꯗꯦꯗ ꯅꯍꯥꯖꯤꯡꯖꯦ ꯏ ꯈꯦꯡꯒꯠꯂꯛꯄꯅꯤꯅ ꯃꯣꯏꯗꯤ ꯀꯣꯏꯕ ꯂꯥꯡꯕ ꯄꯥꯝꯕ ꯃꯇꯝꯅꯤꯗꯣ ꯑꯗꯣ ꯍꯧꯖꯤꯛꯇꯤ ꯅꯍꯥ ꯈꯛꯇꯕꯨ ꯅꯠ ꯇ꯭ꯔꯦ ꯃꯤ ꯒ꯭ꯔꯨꯞ ꯒ꯭ꯔꯨꯞꯅꯦ ꯃꯦ ꯑꯍꯟꯒꯩ ꯆꯠꯅꯔꯤꯖꯦ ꯑꯈꯣꯏ ꯁ꯭ꯋꯥꯏꯒꯤ ꯑꯍꯟ ꯍꯥꯏꯗꯤ ꯑꯈꯣꯏ ꯏꯅꯦꯝꯄꯣꯛꯀꯤ ꯃꯔꯣꯟꯖꯦ ꯃꯣꯏꯕꯧ ꯃꯌꯥꯝ ꯆꯠꯅꯔꯦ
ꯆꯠꯂꯦ ꯆꯠꯂꯦ ꯊꯥꯏꯅꯗꯤꯅꯦ ꯑ ꯄꯩꯁꯥ ꯈꯤꯇꯪ ꯂꯩꯕꯗ ꯕꯤꯅꯥꯕꯣꯟ ꯆꯠꯅꯕ ꯑꯗꯨ ꯇꯧꯅꯕꯅ ꯈꯥꯛꯅꯔꯝꯗ꯭ꯔꯣꯗꯣ ꯍꯧꯖꯤꯛꯇꯤ ꯑꯦ ꯕꯁꯇ ꯀꯩꯗ ꯒꯥꯔꯤ ꯅꯨꯡꯂꯤ ꯇꯧꯗꯅ ꯆꯠꯄ ꯌꯥꯕ ꯃꯇꯝꯗꯨꯖꯨ ꯑꯣꯏꯗ꯭ꯔꯦ ꯑꯗꯨꯅꯅꯦ ꯄꯩꯁꯥꯖꯤꯡꯖꯦ ꯁ꯭ꯋꯥꯏꯗ ꯑꯣꯏꯅ ꯀꯣꯏꯊꯣꯛꯅꯔꯦ ꯊꯥꯏꯅꯒꯤ ꯈꯥꯛꯆꯟꯗꯅ ꯑꯥ ꯃꯣꯔꯦ ꯆꯠꯅꯕ ꯑꯗꯨ ꯇꯧꯅꯕ ꯇꯧꯔꯒ ꯂꯩꯕꯗꯣ ꯇꯧꯅꯗ꯭ꯔꯦ ꯍꯧꯖꯤꯛꯀꯥꯟꯗꯤ
ꯍꯣꯏ ꯑꯗꯣ ꯑꯩ ꯑꯇꯩ ꯑꯇꯩ ꯈꯪꯗꯦꯀꯣ ꯅꯣꯏꯒꯤ ꯆꯠꯅꯕꯒꯤ ꯃꯇꯝꯗꯣ ꯀꯌꯥꯝ ꯋꯥꯠꯂꯤꯒꯦ ꯅꯨꯃꯤꯠ ꯃꯁꯤꯡꯂ ꯅꯠꯇ꯭ꯔꯒꯅ
ꯑꯣ ꯅꯨꯃꯤꯠꯁꯦ ꯆꯞ ꯆꯥꯕꯗꯤ ꯂꯦꯞꯇ꯭ꯔꯤ ꯍꯟꯗꯛꯀꯤꯅꯦ ꯊꯥꯖꯦ ꯍꯧꯗꯣ ꯑꯥ ꯀꯩꯅꯣ ꯇꯧꯔꯦꯗꯅꯀꯣ ꯍꯧꯗꯣꯔꯦꯗꯅ ꯃꯁꯤ ꯍꯧꯕꯒꯅꯦ ꯇꯥꯡ ꯇꯔꯥꯉꯥ ꯕꯧꯒꯤ ꯃꯃꯥꯡꯗꯗꯤ ꯁꯣꯏ ꯆꯠꯂꯅꯤ ꯍꯥꯏꯗꯤ ꯑ ꯂꯥꯁ ꯋꯤꯛ ꯑꯗ꯭ꯋꯥꯏꯗꯩꯗꯤ ꯑꯉꯥꯡꯁꯤꯡ ꯑꯃꯨꯛ ꯁ꯭ꯀꯨꯜ ꯀꯥꯟꯅꯔꯛꯄꯖꯨ ꯇꯧꯗꯣꯏ ꯕꯅꯤꯅꯅꯦ ꯑꯈꯣꯏꯗꯤ ꯑꯗꯨꯏ ꯃꯃꯥꯡꯗ ꯂꯣꯏꯍꯧꯗꯕꯗꯤ ꯌꯥꯗꯦꯗꯅꯀꯣ
ꯋꯥꯅꯣꯝ ꯍꯧꯗꯣꯔꯤꯕꯅꯤꯅꯦ ꯑꯩꯖꯨ ꯏꯄꯥꯝꯗꯒꯖꯦ ꯑꯉꯥꯡꯖꯦ ꯁꯦꯅꯕꯝ ꯊꯤꯔꯝꯗꯣꯏꯅꯦꯕ ꯌꯨꯝꯒꯤ ꯏꯅꯦꯄꯣꯛꯁꯤꯗꯤꯅꯦ ꯁꯣꯜꯂꯕꯅꯤꯅ ꯏꯆꯥꯖꯤꯡꯖꯤꯅ ꯃ ꯈꯨꯠ ꯃꯈꯣꯡ ꯌꯥꯎꯗꯕ ꯑꯣꯏꯗꯤ ꯐꯩ ꯁꯦꯟꯅꯕꯝ ꯊꯤꯔꯝꯗꯣꯏꯝꯅꯤ ꯍꯧꯖꯤꯛꯇꯒꯤ ꯍꯥꯏꯍꯧꯔꯗꯝ
ꯀꯨꯏꯗ꯭ꯔꯕꯅꯤ ꯆꯠꯀꯗꯣꯏꯖꯦ ꯑꯩ ꯅꯪꯒꯤꯗꯣ ꯃꯃꯤꯡꯗꯣ ꯁꯣꯟꯗꯅꯦ ꯑ ꯃꯣꯏ ꯁꯤꯟ ꯂꯥꯡꯉꯤꯕ ꯅꯍꯥꯖꯤꯡꯡꯗꯨꯗꯅꯦ ꯅꯪꯒꯤ ꯅꯃꯤꯡꯖꯨ ꯄꯤꯁꯟꯒ꯭ꯔꯗꯣꯏꯅꯤꯀꯣ
ꯄꯤꯁꯟꯒ꯭ꯔꯣ ꯄꯤꯁꯟꯒ꯭ꯔꯣ ꯗꯨ ꯐꯅꯕꯨ ꯅꯨꯡꯉꯥꯏꯅꯤ
ꯄ ꯃꯔꯣꯟ ꯋꯔꯤ ꯁꯥꯟꯅꯕꯗꯨꯗꯤꯅꯦ ꯐꯣꯟꯗ ꯁꯥꯟꯅꯕꯖꯤꯗꯤ ꯃꯦꯟ ꯃꯥꯟ ꯇꯥꯗꯦ ꯅꯪ ꯍꯌꯦꯡ ꯅꯨꯡꯊꯤꯟ ꯉꯍꯥꯛ ꯀꯣꯏꯊꯣꯔꯛꯑꯣ ꯁꯤꯗ ꯑꯩꯈꯣꯏꯗꯅꯦ ꯑꯗꯨꯒꯅꯦ ꯍꯦꯛ ꯃꯌꯥꯝ ꯄꯨꯂꯞ ꯄꯨꯜꯂꯒꯅꯦ ꯆꯠꯄꯗꯧꯕꯁꯤꯡꯗꯣ ꯋꯥꯔꯤ ꯋꯥꯇꯥꯏ ꯁꯥꯔꯣꯁꯤ ꯍꯦꯛ ꯎꯅꯔꯒ
ꯅꯨꯡꯊꯤꯟꯒ ꯅꯠꯇꯦꯁꯦ ꯍꯌꯦꯡ ꯑꯌꯨꯛ ꯉꯟꯇꯥ ꯍꯦꯛꯇ ꯄꯥꯏꯔꯛꯑꯗꯕꯅꯦ ꯑꯩ
ꯄꯥꯏꯔꯛꯑꯣ ꯄꯥꯏꯔꯛꯑꯣ ꯆꯥ ꯅꯨꯡꯒ ꯊꯛꯑꯒꯅꯦ ꯋꯥꯔꯤ ꯁꯥꯗꯣꯛꯁꯤ ꯐꯣꯟꯗ ꯁꯥꯕꯁꯦ ꯄꯦꯟꯗꯦ
ꯍꯣꯏ ꯍꯣꯏ ꯍꯣꯏ ꯍꯧꯖꯤꯛꯇꯤ ꯊꯦꯡꯁꯨ ꯊꯦꯡꯉꯦ ꯅꯪꯖꯨ ꯄꯣꯊꯥꯔꯣꯀꯣ ꯑꯗꯨꯗꯤ
ꯑꯥ ꯑꯥ ꯑꯥ ꯊꯝꯃꯣ ꯊꯝꯃꯣ
ꯍꯣꯏ ꯍꯣꯏ ꯑ